ꯑꯥ
ꯑꯥ ꯍꯧꯒꯠꯂꯕꯣ
ꯍꯧꯒꯠꯇ꯭ꯔꯤꯌꯦ ꯗꯤ
ꯌꯥꯍꯧ ꯊꯦꯡꯉꯤꯗ
ꯅꯣꯡ ꯆꯨꯋꯦ ꯑꯗꯨꯒꯤ
ꯎꯝ ꯅꯨꯡꯉꯥꯏꯔꯤꯕ ꯅꯠꯇ꯭ꯔꯣ
ꯅꯨꯡꯉꯥꯏꯔꯤꯌꯦ ꯎꯗꯕ ꯀꯣꯏꯔꯦꯀꯣ ꯅꯪꯁꯨ
ꯑꯧ ꯎꯗꯕꯗꯤ ꯀꯨꯏꯔꯦ ꯆꯍꯤ ꯃꯉꯥ ꯇꯔꯨꯛꯇꯤ ꯐꯥꯔꯝꯃꯅꯤ
ꯑꯪ ꯑꯣꯏꯔꯝꯃꯅꯤ ꯅꯨꯡꯉꯥꯏꯔꯤꯕꯣ ꯅꯪꯕꯣ
ꯑꯧ ꯅꯨꯡꯉꯥꯏꯔꯤ
ꯀꯔꯤ ꯀꯔꯤ ꯊꯕꯛ ꯇꯧꯔꯤꯒꯦ
ꯑꯁ ꯊꯕꯛ ꯇꯧꯗ꯭ꯔꯤꯗ ꯊꯕꯛꯀ ꯐꯪꯗꯦꯗ
ꯎꯝ
ꯁꯨꯝ ꯌꯨꯝꯗ ꯑꯗꯨꯝ ꯂꯩ ꯀꯣꯏꯕ ꯆꯠꯄ ꯑꯗꯨ ꯈꯛꯇꯅꯦꯕ ꯊꯕꯛ ꯐꯪꯗꯦꯕ
ꯊꯕꯛ ꯊꯤꯕ ꯌꯥꯗ꯭ꯔꯣ
ꯊꯤꯕ ꯌꯥꯗꯦꯅꯦ ꯈꯔ ꯑꯉꯥꯡ ꯑꯣꯏꯕꯅꯤꯅ
ꯃꯇꯝ ꯌꯥꯝ ꯋꯥꯠꯂꯤꯅꯦ
ꯎ ꯄꯥꯛꯈꯪ ꯐꯥꯔꯕꯗꯨꯕꯨ
ꯎꯝ
ꯆꯥꯛ ꯆꯥꯔꯕꯣ
ꯆꯥꯗ꯭ꯔꯤꯗ
ꯀꯩ ꯖꯤꯡꯖꯥꯡ
ꯑ ꯈꯪꯗꯦ ꯀꯩ ꯍꯤꯖꯥꯡ ꯊꯣꯡꯕ꯭ꯔꯥ ꯑꯂꯨ ꯊꯣꯡꯉꯝꯃꯅꯤ ꯑꯃꯨꯛꯀ
ꯎ ꯀꯂꯥꯁ ꯆꯠꯇ꯭ꯔꯣ ꯉꯁꯤ
ꯆꯠꯀꯦ ꯇꯧꯕꯅꯦ ꯆꯠꯇ꯭ꯔꯦ ꯑꯩ
ꯀꯩꯒꯤ
ꯆꯥꯅꯤꯡꯗꯕ ꯅꯣꯡꯁꯨ ꯆꯨꯏꯗꯅ ꯑꯗꯨꯒꯤ
ꯅꯪ ꯇꯟꯕꯒꯤ ꯑꯣꯏꯔꯝꯃꯅꯤꯅꯦ
ꯎꯝ ꯇꯥꯟꯁꯨ ꯇꯜꯂꯦ
ꯅ ꯅꯪꯁꯨ ꯆꯠꯇꯅ
ꯅꯣꯡ ꯑꯈꯣꯏꯗꯁꯨ ꯅꯣꯡ ꯆꯨꯕꯩ ꯑꯗꯨꯒꯤ
ꯅꯪꯁꯨ ꯇꯥꯜꯂꯝꯕꯏꯩ ꯑꯣꯏꯔꯝꯅꯤꯕ
ꯎꯝ ꯑꯦꯡꯗꯤ ꯆꯥꯛ ꯆꯥꯔꯕꯣ
ꯆꯗ꯭ꯔꯤꯌꯦ ꯌꯦ
ꯎꯝ
ꯏꯟꯁꯥꯡ ꯍꯥꯎ ꯏꯟꯁꯥꯡ ꯍꯥꯎꯇꯦ
ꯑꯩꯁ ꯎꯝ ꯋꯥꯏꯅ ꯐꯔꯅꯤꯗ ꯍꯛꯆꯥꯡꯁꯨ
ꯍꯥꯎꯇꯦ ꯁꯥ ꯉꯥꯒꯨꯝꯕ ꯆꯥꯅꯤꯡꯉꯦꯕ
ꯎꯝ ꯁꯥ ꯉꯥꯀꯨꯝꯕꯗꯤ ꯍꯞꯇꯥ ꯑꯃꯗ ꯑꯃꯔꯥꯛ ꯆꯥꯔꯗꯤ ꯌꯥꯔꯦ
ꯑꯦꯁ ꯌꯥꯗꯦ ꯅꯨꯡꯇꯤꯒꯤ ꯑꯃꯃꯝ ꯆꯥꯅꯤꯡꯉꯦꯕ ꯈꯤꯇꯪ ꯈꯤꯇꯪ ꯑꯣꯏꯔꯁꯨ
ꯑꯗꯨꯗꯤ ꯅꯪ ꯏꯟꯖꯥꯡ ꯍꯥꯎꯇ꯭ꯔꯗꯤ ꯆꯥꯔꯝꯃꯣꯏꯗ
ꯆꯥꯏꯌꯦ ꯑꯗꯨ ꯑꯣꯏꯔꯖꯨ ꯈꯖꯤꯛꯇꯪ ꯆꯥꯕ ꯍꯥꯎꯔꯗꯤ ꯌꯥꯝ ꯌꯥꯝ ꯌꯥꯝ ꯆꯥꯕ
ꯑꯣ ꯑꯗꯨꯁꯨ ꯌꯥꯏ
ꯍꯥꯏ
ꯑꯁꯤꯗꯤ ꯑꯗꯨꯝ ꯌꯨꯝꯗ ꯂꯩꯒꯗ꯭ꯔꯣ
ꯎꯝ ꯂꯩꯒꯅꯤ
ꯀꯣꯏꯕ ꯆꯠꯂꯣꯏꯗ꯭ꯔꯣ
ꯑꯁ ꯋꯦꯗ꯭ꯔ ꯅꯨꯡꯉꯥꯏꯇꯦ
ꯎꯝ
ꯑꯩ ꯍꯥꯏꯒꯦ ꯅꯪ ꯎꯝ ꯃꯊꯛꯇ ꯆꯠꯀꯦꯔꯣ
ꯑꯧ ꯆꯠꯈ꯭ꯔꯒꯦ
ꯎꯝ ꯆꯅꯤꯡꯕ꯭ꯔꯥꯅꯦ
ꯆꯠꯅꯤꯡꯉꯦ ꯆꯠꯈ꯭ꯔꯒꯦ ꯅꯣꯡ ꯆꯨꯕ꯭ꯔꯣ
ꯀꯅꯥ ꯀꯅꯥ ꯆꯠꯀꯗꯧꯕ
ꯈꯪꯗꯦ ꯐꯪ ꯐꯪꯕ ꯃꯤꯒ
ꯅꯣꯡ ꯆꯨꯕ꯭ꯔꯣ
ꯆꯨꯋꯦ
ꯑꯩꯁ ꯍꯧꯖꯤꯛꯄꯣ ꯀꯔꯤꯒꯤ ꯅꯣꯡ ꯆꯨꯕ꯭ꯔꯥꯅꯦ
ꯍꯧꯖꯤꯛꯇꯤ ꯎꯝ ꯅꯣꯡ ꯆꯨꯕ ꯃꯇꯝꯅꯤꯅ ꯂꯧꯒꯤ ꯃꯇꯝꯅꯤꯅ ꯆꯨꯕ ꯇꯥꯕꯅꯤꯅꯦ
ꯎꯝ ꯂꯧꯗꯤ ꯂꯣꯏꯔꯕꯣ
ꯏꯁ ꯍꯧꯗ꯭ꯔꯤ
ꯎꯝ
ꯑꯗꯣ ꯎꯝ
ꯀꯩ
ꯅꯪ ꯆꯠꯂꯗꯤ ꯘꯥꯔꯤꯗꯣ
ꯎꯝ
ꯃꯅꯤꯡꯗ ꯇꯣꯡꯉꯅꯤ
ꯑꯣ
ꯌꯥꯕ꯭ꯔꯥ
ꯌꯥꯏ ꯌꯥꯏ ꯀꯩꯁꯨ ꯀꯥꯏꯗꯦ
ꯎꯝ
ꯃꯤ ꯀꯌꯥ ꯀꯌꯥ ꯆꯠꯀꯗꯣꯏꯂꯣ ꯑꯗꯨꯗꯤ
ꯈꯪꯗꯦ ꯑꯗꯨꯗꯤ ꯃꯣꯏꯒꯤ ꯒꯥꯔꯤꯗꯨꯗꯤ ꯃꯤ ꯑꯅꯤ ꯈꯛꯇꯅꯦꯕ ꯃꯃꯥꯡꯗ ꯇꯣꯡꯕꯗꯣ
ꯎꯝ ꯑꯃꯗꯨꯗꯤ ꯀꯅꯥ ꯑꯣꯏꯕꯖꯥꯠꯔꯣ
ꯑꯃ ꯀꯅꯥ?
ꯗ꯭ꯔꯥꯏꯚꯔ ꯑꯃ ꯅꯦꯛꯑꯃꯝꯒ
ꯃꯤ ꯑꯃ
ꯑꯣ ꯀꯅꯥ ꯑꯣꯏꯖꯅꯣ꯫
ꯑꯣ ꯑꯩꯅ ꯍꯥꯏꯕꯗꯤ ꯁꯤꯠꯇꯣ ꯍꯥꯏꯕꯅꯤꯗ꯫
ꯑꯣ꯫ ꯃꯊꯟꯇ ꯆꯠꯄ ꯑꯣꯏꯔꯝꯅꯤ ꯑꯩꯒ ꯑꯩꯒ ꯆꯠꯂꯗꯤ ꯑꯅꯤ ꯑꯗꯨꯝ ꯑꯣꯏꯔꯝꯅꯤ꯫
ꯈꯪꯗꯦ ꯍꯪꯉꯣ ꯍꯣꯔꯦꯟ꯫
ꯎꯝ꯫
ꯑꯗꯨꯒ ꯎꯝ ꯎꯝ ꯉꯁꯤ ꯇꯥꯡ ꯀꯌꯥꯔꯣ?
ꯇꯥꯡ ꯀꯨꯟ ꯅꯤꯄꯥꯟ꯫
ꯑꯁ ꯇꯨꯝꯖꯨ ꯇꯨꯝꯅꯤꯡꯉꯦ ꯑꯦ ꯉꯔꯥꯡ ꯅꯨꯡꯗꯥꯡꯖꯨ ꯊꯦꯡꯅ ꯇꯨꯝꯕꯩ ꯑꯁ ꯌꯥꯗ꯭ꯔꯦ꯫
ꯄꯨꯡ ꯕꯥꯔꯣ ꯃꯈꯥꯏ ꯑꯗꯨꯋꯥꯏꯗ ꯇꯨꯝꯕ꯫
ꯀꯔꯤ ꯇꯧꯔꯒ ꯂꯩꯕ꯭ꯔꯣ?
ꯅꯨꯄꯤꯁꯤꯡꯅ ꯀꯣꯜ ꯉꯥꯛꯇ ꯇꯧꯁꯦ-ꯇꯧꯁꯦ ꯉꯥꯛꯇ ꯇꯧ
ꯎꯏꯁ ꯕꯣꯜ ꯌꯦꯡ
ꯌꯦꯡꯒ꯭ꯔꯦ ꯑꯥ
ꯎꯝ꯫
ꯉꯁꯤꯁꯨ ꯇꯧꯒꯅꯤꯗ ꯀꯣꯜꯕꯨꯗꯤ꯫
ꯑꯦ ꯅꯪꯗꯣ ꯅꯨꯄꯤ ꯌꯥꯝ ꯀꯣꯏꯕ ꯃꯥꯜꯂꯤꯀꯣ?
ꯑꯣ ꯀꯣꯏꯅꯤꯡꯗ꯭ꯔꯁꯨ ꯃꯣꯏꯅ ꯍꯦꯛꯇ ꯐꯥꯎꯅꯔꯛꯄ ꯑꯗꯨꯒꯤ ꯑꯁ ꯄꯥꯈꯠ ꯀꯣꯜꯗꯣ ꯄꯥꯏꯈꯠꯇ꯭ꯔꯗꯤ ꯅꯨꯡꯉꯥꯏꯇꯕ ꯑꯗꯨꯏ
ꯎꯝ ꯅꯣꯏ ꯅꯃꯥꯗꯤ?
ꯑꯩꯈꯣꯏ ꯃꯥ ꯍꯧꯒꯠꯇ꯭ꯔꯤꯌꯦ ꯇꯨꯝꯃꯤꯌꯦ꯫
ꯎꯝ꯫ ꯉꯁꯤ ꯀꯗꯥꯏ ꯆꯠꯀꯦꯔꯣ?
ꯆꯠꯂꯣꯏꯗꯪ ꯉꯁꯤꯗꯤ ꯑꯗꯨꯝ ꯂꯩꯅꯤ꯫
ꯅꯪ ꯃꯣꯏ ꯘꯥꯔꯤꯗꯣ ꯀꯩꯗꯧꯉꯩ ꯆꯠꯀꯦ ꯍꯥꯏꯕꯗꯣ ꯀꯟꯐꯥꯔꯝ ꯇꯥꯒꯗꯕꯅꯤꯅꯦ ꯅꯠ ꯇ꯭ꯔꯗꯤ ꯍꯌꯦꯡ ꯑꯃꯨꯛ ꯆꯦꯗꯣ ꯊꯤꯟꯒꯗꯕꯅꯤꯅ ꯑꯁꯨ
ꯎꯝ꯫ ꯈꯪꯗꯦ ꯉꯟꯅ ꯑꯗꯨꯝ ꯇꯧ ꯇꯥꯕꯅꯤ ꯑꯗꯨ ꯄ꯭ꯔꯣꯁꯦꯁꯇꯣ ꯑꯥ ꯍꯞꯇꯥ ꯑꯃꯗꯤ ꯂꯧꯏ ꯍꯥꯏꯅꯦ꯫
ꯎꯝ꯫
ꯑꯩ ꯃꯤ ꯏꯃꯥꯟꯅꯕꯤ ꯑꯃꯗ ꯍꯪꯕ ꯃꯥꯁꯨ ꯂꯧꯕ꯫ ꯑꯞꯇꯥ ꯑꯃꯗꯤ ꯂꯧꯋꯦ ꯍꯥꯏ꯫
ꯑꯗꯨ ꯁꯤꯒꯅꯦꯆꯔꯒꯨꯝꯕꯗꯤ ꯑꯃꯨꯛ ꯆꯪꯉꯦ ꯍꯥꯏꯕ꯭ꯔꯥ?
ꯆꯪꯗꯦ ꯍꯥꯏ꯫ ꯃꯥꯒꯤ ꯃꯥꯒꯤꯁꯨ ꯃꯥꯅ ꯆꯠꯇꯦꯕ ꯀꯔꯤ ꯍꯥꯏꯁꯤꯅ ꯃꯥꯒꯤ ꯀꯕꯒꯨꯝꯕꯅ ꯑꯗꯨꯝ ꯆꯠꯄ ꯃꯥꯜꯂꯤ꯫
ꯎꯝ
ꯆꯪꯗꯦ ꯍꯥꯏ
ꯑꯗꯨꯗꯤ ꯅꯪ ꯆꯠꯇ꯭ꯔꯁꯨ ꯌꯥꯏꯅ
ꯎꯝ ꯆꯠꯂꯔꯣꯏ
ꯈꯪꯗꯔꯦꯗ
ꯎꯝ
ꯅꯪꯗꯤ ꯄꯪꯕꯒꯤꯅꯤꯅꯦ ꯍꯥꯟꯅ ꯍꯪꯒꯦꯗꯤ ꯍꯥꯏꯗꯤ
ꯎꯝ ꯅꯣꯏꯁꯨ ꯍꯥꯏꯔꯛꯄ ꯌꯥꯗ꯭ꯔꯣ
ꯑꯈꯣꯏꯁꯨ ꯈꯪꯗꯦꯅ ꯅꯣꯏ ꯀꯥꯒꯗꯕ ꯃꯤꯅ ꯇꯧꯒꯗꯕꯅꯤꯅꯦ
ꯅꯣꯏꯗꯤ ꯍꯥꯟꯅꯗꯁꯨ ꯑꯗꯨꯝ ꯒꯥꯡ ꯀꯩꯀꯩ
ꯑꯁꯤꯒꯨꯝꯕ ꯄ꯭ꯔꯣꯁꯦꯁꯇꯤ ꯇꯧꯗꯦꯗꯅ
ꯑꯩꯅ ꯁ꯭ꯀꯨꯜ ꯃꯅꯥꯗꯕꯩ ꯑꯣꯢꯔꯝꯅꯤ
ꯇꯨꯝꯅꯤꯡꯉꯕꯣ
ꯑꯁ ꯇꯨꯝꯅꯤꯡꯉꯦ ꯋꯦꯗꯔꯗꯨꯒ
ꯅꯪ ꯉꯔꯥꯡ ꯉꯔꯥꯡ ꯅꯨꯡꯗꯥꯡ ꯇꯨꯝꯗꯨꯕ ꯃꯥꯜꯂꯦꯔꯥ ꯑꯗꯨꯗꯤ
ꯇꯨꯝꯃꯤ ꯄꯨꯡ ꯅꯤꯄꯥꯜ ꯃꯥꯄꯜ ꯃꯥꯄꯜ ꯑꯗꯨꯋꯥꯏꯗ ꯇꯨꯝꯃꯤ
ꯑꯗꯨ ꯑꯣꯏꯔꯁꯨ ꯋꯦꯗꯔ ꯐꯠꯇ꯭ꯔꯗꯤ ꯇꯨꯝꯅꯤꯡꯉꯦꯗꯅ
ꯎꯝ
ꯎꯝ ꯑꯗꯨꯒꯤꯅꯤꯗ
ꯑꯗꯨꯅꯦ
ꯅꯣꯏ ꯅꯆꯦꯗꯤ ꯐꯣꯟ ꯇꯧꯔꯛꯇ꯭ꯔꯣ
ꯈꯣꯏ ꯆꯦꯔꯣ ꯇꯧꯔꯛꯇꯦꯗ ꯑꯩꯅ ꯀꯣꯜ ꯇꯧꯔꯁꯨ ꯄꯥꯏꯈꯠꯇꯦ
ꯎꯝ ꯁꯥꯎꯕ ꯃꯥꯂꯤꯀꯣ ꯅꯪꯕꯣ
ꯈꯪꯗꯦ ꯏꯁꯥꯎ ꯌꯥꯝ ꯅꯥꯏꯅꯦ ꯀꯩꯕꯤꯔꯝꯃꯤꯅꯁꯨ ꯈꯪꯗꯦ ꯄꯪꯁꯥꯎꯗ ꯁꯥꯎꯋꯦ
ꯅꯅꯥꯎ ꯅꯨꯄꯤ ꯑꯇꯣꯝꯕꯤꯗꯨꯗꯤ
ꯁꯤ ꯐꯥꯎꯅꯗꯕ ꯀꯨꯏꯔꯦꯗ
ꯎꯝ
ꯑꯥ
ꯉꯥꯡꯉꯣꯅꯦ ꯅꯪꯁꯨ
ꯑꯩꯁꯨ ꯉꯥꯡꯉꯤꯗꯨꯗꯤ ꯅꯪ ꯉꯥꯡꯗ꯭ꯔꯒ
ꯎꯝ
ꯑꯗꯨ ꯈꯪꯗꯦꯅꯦ
ꯇꯨꯝꯅꯤꯡꯉꯦꯍꯦ
ꯇꯨꯝꯅꯤꯉꯦ
ꯑꯩ ꯉꯁꯤ ꯅꯨꯡꯉꯥꯏ ꯌꯥꯝ ꯇꯣꯃꯤꯅꯤ ꯑꯗꯣ ꯊꯦꯡꯅ ꯍꯧꯒꯠꯄꯗꯒꯤ
ꯌꯥꯗ꯭ꯔꯦꯕ ꯕꯣꯟ ꯌꯦꯡꯁꯦ ꯕꯣꯔ ꯌꯦꯡꯁꯦ ꯀ ꯑꯁ ꯑꯩꯁꯦ ꯌꯥꯝ ꯇꯣꯡꯅꯤꯡꯉꯦ ꯉꯥꯔꯥꯡ ꯅꯨꯡꯗꯥꯡ ꯊꯦꯡꯅ ꯇꯣꯡꯅꯤꯡꯉꯦ ꯍꯧꯖꯤꯛꯇꯤ ꯑꯃꯨ ꯇꯨꯝꯉ ꯌꯥꯗ꯭ꯔꯦꯕꯇꯥ ꯎꯝ
ꯉꯝꯕꯔꯥ
ꯉꯝꯗꯦꯗ ꯀꯩꯗꯧꯕꯩꯔꯥ ꯍꯧꯖꯤꯛꯀꯥꯟꯁꯦ ꯄꯥꯡꯕꯩꯔ
ꯍ ꯍꯧꯖꯤꯛꯁꯨ ꯂꯩꯕꯅꯦ
ꯎꯝ ꯍꯧꯖꯤꯛꯁꯨ ꯂꯩꯔꯤꯅꯦ ꯑꯗꯨ ꯗꯥꯇ ꯂꯩ ꯅꯦꯠ ꯌꯥꯎꯗ꯭ꯔꯦ ꯑꯗꯨ ꯌꯦꯡꯈ꯭ꯔꯗꯤ
ꯎ ꯌꯥꯝ ꯇꯥꯕ꯭ꯔꯣ
ꯎꯝ
ꯎꯝ
ꯀ꯭ꯋꯥꯂꯤꯇꯤꯗꯣ ꯁꯦꯡꯗ꯭ꯔꯗꯤ ꯌꯥꯗꯦꯕ ꯌꯦꯡꯕ ꯅꯨꯡꯉꯥꯏꯇꯦꯕ
ꯎꯝ ꯈꯪꯗꯔꯤꯅꯦ ꯑ ꯇꯥꯏ ꯇꯥꯕꯔꯣ
ꯑꯣ ꯆꯥꯛꯇꯤ ꯊꯣꯡꯉꯕꯣ
ꯆꯥꯛ ꯊꯣꯡꯗ꯭ꯔꯤꯌꯦ
ꯊꯣꯡꯉꯦ
ꯑꯣ ꯍꯋꯥꯏꯗꯤ ꯊꯣꯡꯕꯤꯔꯝꯅꯦ ꯆꯥꯛꯇꯤ ꯊꯣꯡꯗ꯭ꯔꯔꯤ ꯀꯨꯀꯔꯗ ꯍꯣꯔꯦꯟꯅ ꯀꯥꯝꯃꯅꯤ ꯇꯞꯅ
ꯀꯃꯣ ꯅꯣꯏ ꯃꯆꯤꯟ ꯅꯥꯎ ꯀꯌꯥ ꯂꯩꯒꯦ
ꯍꯥ
ꯅꯣꯏ ꯅꯆꯤꯟꯅꯥꯎ ꯀꯌꯥ ꯂꯩꯒꯦ ꯍꯥꯏꯕ
ꯏꯆꯤꯟ ꯏꯅꯥꯎ ꯃꯔꯤ ꯂꯩꯌꯦ
ꯅꯪꯅ ꯈ꯭ꯋꯥꯏꯒꯤ ꯑꯍꯟ ꯅꯥꯠꯇꯕ
ꯑꯩꯅ ꯈ꯭ꯋꯥꯏꯗꯒꯤ ꯑꯍꯟ
ꯁꯤꯀꯔꯗꯤ ꯋꯥꯕꯅꯤꯀꯣ
ꯀꯩꯁ ꯋꯥꯏ ꯋꯥꯏ ꯅꯣꯏ ꯈꯥꯡꯑꯣꯏ
ꯎꯝ ꯎꯝ ꯋꯥꯈꯥꯜ ꯇꯣꯏ ꯇꯧꯔꯕ ꯃꯥꯜꯂꯦꯗ
ꯇꯧꯗꯦꯗ
ꯎꯝ ꯑꯗꯨ ꯇꯧꯒꯟꯕꯅꯤꯅꯦ ꯑꯍꯟꯁꯤꯡꯒꯤꯗꯤ
ꯑꯣ ꯍ ꯍ ꯍ
ꯌ ꯌ ꯊ ꯈꯪꯗꯅ ꯑꯗꯨꯝ ꯂꯩꯕ ꯃꯤ ꯌꯥꯝꯃꯒ ꯄꯥꯈ ꯒꯨꯝꯕ ꯌꯥꯝꯃꯤ
ꯌꯨꯝ ꯄꯥꯟꯗ꯭ꯔꯁꯨ ꯌꯥꯏꯌꯦ
ꯑꯦ ꯑꯗꯨꯗꯤ ꯅꯪ ꯀꯅꯥꯅ ꯅꯪꯕꯨ ꯀꯅꯥꯅ ꯑꯃꯛ ꯌꯣꯛꯄꯤꯗꯣꯏꯕ ꯌꯨꯝ ꯄꯥꯟꯗ꯭ꯔꯗꯤ
ꯑꯥ ꯈꯪꯗꯦ ꯄꯗ꯭ꯔꯖꯨ ꯌꯥꯏ